ꯑꯣ ꯐꯖꯟꯅ ꯇꯥꯏꯌꯦ ꯑꯣ ꯍꯥꯏꯔꯒ ꯅꯪ ꯑ ꯊꯣꯡꯗ꯭ꯔꯤꯌꯦ ꯑꯗꯨ ꯍꯥꯏꯔꯒꯀꯣ ꯅꯪ ꯍꯧꯖꯤꯛꯀꯥꯟ ꯑꯣꯛ ꯀꯌꯥ ꯂꯣꯏꯔꯤꯕ꯭ꯔꯥ
ꯑꯣꯛ ꯔꯣ ꯑꯣꯛ ꯀ ꯂꯣꯏꯗꯦꯗ ꯂꯣꯏꯁꯤꯔꯥꯅ ꯀꯟꯅ ꯍꯣꯠꯅꯔꯤꯗ ꯑꯗꯨꯕꯨ ꯇꯟꯕꯅꯤꯅ ꯑꯣ ꯆꯥꯛꯀ ꯂꯧꯕ ꯇꯟꯗ꯭ꯔꯣ
ꯑꯣ ꯑꯗꯣ ꯑꯣꯛꯆꯥꯛ ꯑꯗꯣ ꯑꯗꯨꯝ ꯑꯇꯣꯞꯄ ꯊꯕꯛ ꯂꯩꯇ꯭ꯔꯗꯤ ꯅꯨꯡꯉꯥꯏꯅꯤꯗ ꯑꯃꯔꯣꯝꯗ ꯍꯥꯏꯗꯤ ꯑꯣꯛꯗꯣ ꯌꯣꯟꯕ ꯃꯇꯝꯗ ꯐꯪꯒꯗꯧꯕꯗꯣ
ꯑꯥꯎ ꯋꯥꯈꯜ ꯁꯥꯒꯠꯂꯒ ꯀꯣ
ꯍꯣꯏ ꯑꯩꯗꯤ ꯑꯗꯨꯃꯥꯏꯅ ꯇꯧꯒꯜꯂꯦꯕ ꯊꯕꯛ ꯍꯧꯗ꯭ꯔꯤꯉꯩꯗꯒꯤꯀꯣ ꯑꯃꯨꯛꯀ ꯐꯪꯗꯧꯕꯗꯣ ꯑꯗꯨꯝ ꯈꯜꯂꯒ ꯀꯣ ꯑꯩ
ꯋꯥꯈꯜ ꯁꯥꯒꯠꯄꯗꯗꯤ ꯌꯥꯝ ꯐꯕꯅꯤꯍꯦ ꯑꯩ
ꯅꯨꯡꯉꯥꯏ ꯋꯥꯈꯜ ꯅꯨꯡꯉꯥꯏ ꯊꯣꯛꯂꯒꯀꯣ
ꯇꯟꯕꯒꯤꯅꯤꯗ ꯀꯩꯅꯣꯝꯃ ꯎꯝ ꯑꯌꯥ ꯉꯥꯅꯨ ꯃꯆꯥ ꯌꯥꯝ ꯐꯖꯩꯌꯦ ꯀꯔꯝ ꯀꯥꯟ ꯀꯣꯛꯄ ꯖꯥꯠꯂꯣ ꯃꯣꯏꯒꯤꯁꯤꯕꯣ
ꯉꯥꯅꯨ ꯃꯆꯥꯔꯥ
ꯑ ꯑꯁꯦ ꯚꯥꯏꯒ ꯃꯥꯜꯂꯦꯍꯦ ꯃꯣꯏ
ꯃꯆꯨꯗꯣ
ꯑꯗꯨ ꯆꯠꯄ ꯃꯑꯣꯡꯗꯨꯁꯨ ꯀꯣ ꯆꯠꯂꯗꯤ ꯐ ꯐꯖꯅ ꯄꯔꯦꯡꯗ ꯆꯠꯄꯅꯦ ꯃꯣꯏꯒꯤꯗꯨꯀꯣ
ꯑꯥ ꯑꯃ ꯑꯅꯤ ꯑꯍꯨꯝ ꯃꯔꯤ ꯃꯉꯥ ꯇꯔꯨꯛ ꯇꯔꯦꯠ ꯅꯤꯄꯥꯜ ꯃꯥꯄꯜ ꯑꯁ ꯌꯥꯝ ꯅꯣꯛꯅꯤꯡꯉꯦꯍꯦ
ꯅꯣꯏ ꯂꯩꯀꯥꯏꯒꯤ ꯁꯤꯕꯥꯏꯁꯤꯡꯅꯤ ꯍꯥꯏꯅ ꯑꯗꯨꯝ ꯈꯟꯈ꯭ꯔꯣ
ꯎꯝ ꯂꯩꯀꯥꯏꯁꯦ ꯏꯆꯤꯛ ꯆꯤꯛꯑꯦꯕꯀꯣ
ꯎꯝ
ꯑꯁ ꯆꯥꯛ ꯊꯣꯡꯕ ꯃꯇꯝ ꯌꯧꯔꯛꯀꯗꯧꯔꯦ ꯑꯃꯨꯛ ꯀꯔꯤ ꯃꯊꯦꯟ ꯊꯣꯡꯁꯤꯔꯥ ꯈꯪꯗ꯭ꯔꯦꯍꯦ
ꯉꯜꯂꯦꯍꯦ ꯅꯣꯏꯗꯤ
ꯑꯩꯈꯣꯏꯗꯤ ꯈꯨꯟ ꯑꯣꯏꯕꯅꯤꯅꯀꯣ ꯉꯟꯅ ꯆꯥꯕ ꯉꯟꯅ ꯇꯨꯝꯕ
ꯇꯧꯋꯦ ꯑꯗꯨꯃꯥꯏꯅ ꯑꯗꯨꯅꯕꯨꯗꯤ ꯐꯥꯏꯌꯦꯗ ꯉꯟꯅ ꯆꯥꯔꯒ ꯑꯃꯨꯛꯀ ꯉꯟꯇꯥ ꯇꯨꯝꯕꯗꯨꯁꯨ ꯐꯥꯕꯅꯤꯗ
ꯑ
ꯑꯩꯈꯣꯏꯅ ꯊꯦꯡꯕ ꯊꯦꯡꯕ ꯊꯦꯡꯕ ꯉꯟ ꯉꯟꯇꯥ ꯇꯧꯒꯦ ꯍꯥꯏꯔꯁꯨꯀꯣ ꯑꯗꯨꯝ ꯊꯦꯡꯉꯛꯈ꯭ꯔꯕꯗꯣ ꯃꯍꯧꯁꯥꯅ ꯑꯗꯨꯝ ꯊꯦꯡꯉꯦ ꯇꯞꯄꯒ ꯊꯦꯡꯕꯒꯒ ꯂꯣꯏ ꯄꯨꯟꯅꯦ
ꯎꯝ
ꯍꯥꯏꯗꯤ ꯑꯁ ꯊꯕꯛ ꯁꯨꯕꯗꯁꯨ ꯀꯣ ꯌꯥꯝ ꯇꯞꯄꯅꯦ ꯀꯌꯥꯃꯨꯛ ꯇꯞꯄ꯭ꯔꯥ ꯀꯣ ꯈꯔ ꯈꯔ ꯊꯨꯅ ꯇꯧꯒꯦ ꯍꯥꯏꯔꯁꯨꯀꯣ ꯍꯩꯗ꯭ꯔꯦ ꯑꯩꯁꯦ
ꯂꯐꯣꯏꯒꯤ ꯂꯧ ꯇꯧꯁꯤꯔꯥ ꯈꯪꯗꯦꯗ
ꯑꯗꯣ ꯄꯩꯁꯥ ꯌꯥꯝ ꯄꯥꯏꯕꯅꯤꯀꯣ ꯂꯐꯣꯏꯒꯤ ꯂꯧ ꯇꯧꯕ ꯈꯣꯏꯁꯦ ꯑꯩꯈꯣꯏ ꯏꯃꯥꯈꯣꯏꯁꯨ ꯇꯧꯋꯦ ꯑꯗꯣ ꯑꯩꯈꯣꯏꯒꯤꯗꯤꯀꯣ ꯑꯗꯨꯃꯥꯏꯅ ꯊꯥꯔꯁꯨꯀꯣ ꯃꯤꯒꯤꯒꯨꯝꯅ ꯐꯖ ꯊꯣꯛꯇꯦꯕ
ꯑꯝ
ꯑꯗꯨ ꯀꯌꯥꯃꯨꯛ ꯇꯧꯔꯁꯨ ꯀꯣ ꯈꯪꯗꯦꯅꯦ ꯗꯥꯎ ꯂꯩꯗ꯭ꯔꯖꯥꯔꯥ ꯈꯪꯗꯦꯅꯦ ꯂꯐꯣꯏꯒꯤꯁꯦ
ꯁꯦꯡꯕ ꯇꯟꯕꯒꯤ ꯑꯣꯏꯔꯝꯒꯅꯤ
ꯑꯗꯣ ꯁꯦꯡꯉꯦ ꯅꯍꯥꯟꯗꯣ ꯁꯦꯡꯕ ꯆꯠꯄꯒꯤ ꯈꯣꯏꯅ ꯆꯨꯞꯄꯦ
ꯑꯩꯁꯨꯅꯤ ꯊꯕꯛ ꯁꯨꯕꯒ ꯂꯥꯏꯔꯤꯌꯦ ꯇꯤꯂꯥꯏ ꯈꯣꯝꯕꯤ ꯑ ꯀ ꯀꯥꯡ ꯌꯥꯝꯕꯗꯨꯗ ꯇꯜꯂꯦꯍꯦ
ꯑꯗꯣ ꯑꯩꯈꯣꯏꯁꯦ ꯂꯧ ꯆꯠꯂꯗꯤꯀꯣ ꯑ ꯙꯨꯞ ꯀꯨꯝꯕꯗꯣ ꯑꯥ ꯑꯗꯨꯒꯨꯝꯕꯗꯣꯁꯨ ꯄꯨꯕꯅꯦ ꯍꯦꯛ ꯍꯦꯛ
ꯑꯁ ꯅ ꯌꯨꯝꯄꯥꯜꯂꯗꯤ ꯂꯧ ꯁꯨꯑꯣ ꯀꯣ ꯐꯖꯅ
ꯑꯁ ꯑꯩꯗꯤ ꯉꯝꯃꯣꯏ ꯑꯗꯨꯗꯤ ꯍꯥꯏꯗꯤ ꯂꯧ ꯈꯛꯇ ꯁꯨꯔꯒ ꯇꯧꯒꯦ ꯍꯥꯏꯕꯗꯨꯗꯤ ꯑꯃꯨꯛꯀ ꯉꯝꯃꯣꯏ
ꯑꯗꯨꯝ ꯀꯩ ꯍꯥꯏꯔꯥ ꯍꯣꯏ ꯍꯌꯦꯡꯈꯩꯗꯤ ꯏꯆꯥ ꯏꯁꯨ ꯁꯤꯡ ꯂꯩꯈ꯭ꯔꯗꯤꯀꯣ
ꯎꯝ
ꯊꯕꯛꯁꯨ ꯍꯦꯟꯅ ꯍꯦꯟꯅ ꯌꯥꯝꯃꯛ ꯏꯊꯟꯇꯒꯤꯅꯦꯒꯨꯝꯕ ꯍꯥꯏꯔꯗꯤ ꯈꯔ ꯐꯩꯗꯅ
ꯏꯆꯥ ꯏꯁꯨꯁꯤꯡꯈꯩꯗꯤ ꯃꯤ ꯁꯀ꯭ꯨꯜ ꯀꯥꯔꯛꯀꯅꯤ ꯑꯁꯤ ꯁꯦꯠꯅꯤꯡꯉꯦ ꯑꯁꯤ ꯆꯥꯅꯤꯡꯉꯦ ꯍꯥꯏꯕ ꯃꯇꯝꯗ ꯂꯧ ꯇ ꯁꯨꯕꯗꯨꯅꯗꯤ ꯉꯝꯗꯣꯏꯕ ꯃꯥꯟꯗꯦ ꯑꯩꯁꯦ
ꯑꯣ ꯑꯩꯈꯣꯏꯗꯤ ꯎꯄꯥꯏ ꯂꯩꯇ꯭ꯔꯦ ꯂꯧ ꯈꯛꯇ ꯁꯨꯔ ꯂꯩꯔꯦ
ꯑꯗꯣ ꯂꯧ ꯁꯨꯕꯁꯦꯀꯣ
ꯎꯝ
ꯃꯤ ꯈꯔꯗꯤ ꯌꯥꯝ ꯁꯤꯡꯅ ꯇꯧꯋꯦ
ꯍꯥꯏꯗꯤ ꯍꯩꯒꯨꯝꯕꯁꯨ ꯊꯥꯕ ꯀꯣ
ꯍꯩꯒꯨꯝꯕ ꯊꯥꯒꯅꯤ ꯍꯧꯖꯤꯛ ꯆꯝꯄ꯭ꯔꯥꯒꯨꯝꯕ ꯊꯥꯕꯁꯦꯀꯣ ꯐꯖꯟꯅ ꯁꯦꯕꯥ ꯇꯧꯔꯗꯤꯀꯣ ꯌꯥꯝ ꯐꯥꯏꯌꯦ ꯍꯥꯏꯕꯅꯦꯕ ꯃꯃꯜꯁꯨ ꯇꯥꯡꯉꯦ ꯍꯥꯏꯌꯦꯕ ꯑꯩꯈꯣꯏꯒꯤꯗꯣ ꯐꯖꯟꯅ ꯊꯥꯔꯗꯤꯀꯣ ꯃꯤ ꯑꯇꯣꯞꯄ ꯂꯝꯗꯒꯤ ꯄꯨꯔꯛꯄꯒ ꯑꯩꯈꯣꯏ ꯂꯝꯗꯒꯤ ꯊꯣꯛꯄꯒꯁꯦ
ꯑꯃ ꯑꯃ ꯑꯃ ꯑꯦꯗꯚꯥꯏꯁ ꯄꯤꯌꯣ ꯑꯩꯕꯣ ꯀꯔꯝꯕꯅ ꯐꯕ꯭ꯔꯥ ꯂꯧ ꯁꯨꯕꯒꯤ ꯅꯠꯇꯕ ꯂꯧ ꯁꯨꯕꯗꯤ ꯇꯟꯗ꯭ꯔꯣ
ꯇꯜꯂꯦ ꯑꯗꯣ ꯀꯩꯅꯣ ꯇꯧꯑꯣꯅ ꯅꯪ ꯑꯥ ꯉꯟ ꯉꯟꯅꯨꯒꯨꯝꯕ ꯀꯣ ꯌꯦꯟꯒꯨꯝꯕꯁꯦ ꯂꯣꯏꯌꯣꯗꯅ
ꯉꯥꯅꯨꯁꯨ ꯃꯊꯤ ꯐꯥꯏꯕꯗ
ꯑꯗꯣ ꯎꯝ ꯃꯣꯏꯒꯤ ꯄꯨꯈ꯭ꯔꯤ ꯃꯆꯥ ꯑꯃ ꯁꯦꯝꯕꯤꯌꯣ ꯑꯗꯣ ꯑꯗꯣ ꯑꯥ ꯀꯔꯤꯅꯣ ꯇꯧꯋꯣ ꯅꯣꯏꯒꯤ ꯂꯝꯒꯨꯝꯕ ꯂꯩꯔꯗꯤ ꯌꯨꯝꯒꯤ ꯃꯃꯥꯡꯗ ꯅꯠꯇꯕꯀꯣ ꯌꯨꯝ ꯃꯅꯤꯡꯔꯣꯝꯗꯒꯨꯝꯕ ꯈꯥꯔꯒ ꯊꯝꯕꯗꯣ ꯅꯣꯏ ꯀꯥꯡꯈꯟ ꯑꯔꯤ ꯑꯔꯤꯕꯁꯤꯡꯗꯣ ꯂꯧꯊꯣꯛꯎꯔꯒ ꯐꯅꯦꯛ ꯑꯔꯤ ꯑꯔꯤꯕꯁꯤꯡꯗꯣ ꯂꯧꯊꯣꯛꯑꯦꯗꯅꯗꯣ ꯐꯖꯅ ꯈꯥꯕꯤꯔꯒꯀꯣ
ꯑꯥ
ꯖꯒꯥ ꯑꯃ ꯊꯝꯔꯒ ꯑꯗꯨꯃꯥꯏꯅ ꯇꯧꯔꯗꯤ
ꯉꯥꯅꯨꯁꯨ ꯉꯥꯅꯨꯁꯨ ꯃꯣꯏ ꯃꯕꯨꯛ ꯊꯟꯕ ꯂꯩꯇꯦ ꯄꯤ ꯄꯤꯔꯤ ꯐꯥꯎ ꯆꯥꯏꯌꯦ ꯑꯗꯨꯒ ꯌꯨꯝ ꯃꯅꯥꯛꯇ ꯗꯨꯝ ꯂꯩꯌꯦ ꯑꯩꯗꯤ ꯇꯟꯕꯨ ꯇꯜꯂꯦ ꯃꯥꯥꯏꯗꯣ
ꯑꯈꯣꯏꯒꯤ ꯑꯈꯣꯏ ꯑꯈꯣꯏꯁꯨ ꯉꯅꯨ ꯂꯣꯏꯌꯦꯕꯀꯣ ꯑꯗꯣ ꯑꯌꯨꯛꯗꯥ ꯑꯃꯔꯛ ꯄꯤꯅꯤꯗꯅ ꯑꯗꯨꯒ ꯅꯨꯡꯊꯤꯟꯗ ꯑꯃ ꯑꯈꯣꯏꯕꯥ ꯈꯣꯏꯅ ꯇꯧꯕꯗꯣꯀꯣ ꯅꯨꯡꯊꯤꯟꯗ ꯑꯃ ꯄꯤꯌꯦ ꯑꯗꯨꯒ ꯅꯨꯡꯗꯥꯡ ꯋꯥꯏꯔꯝꯀꯣ ꯑꯃꯨꯛ ꯄꯤꯌꯦ ꯑꯗꯣ ꯑꯈꯣꯏꯗꯤ ꯑꯈꯣꯏ ꯌꯨꯝ ꯃꯅꯤꯡꯗꯣ ꯂꯝꯗꯣ ꯖꯛ ꯑꯥ ꯂꯝ ꯂꯩꯕꯅꯤꯅꯀꯣ ꯑꯗ ꯃꯣꯏꯁꯦ ꯅꯥꯄꯤ ꯀꯔꯤ ꯀꯔꯥꯛ ꯃꯣꯏ ꯊꯤꯔꯒ ꯆꯥꯏꯌꯦ
ꯑꯣ
ꯃꯣꯏꯅ ꯑꯗꯨꯝ ꯑꯔꯩ ꯑꯔꯩꯕꯗꯣ ꯊꯤꯔꯒ ꯆꯥꯏꯌꯦ ꯑꯗꯨꯝ ꯁꯨꯃꯥꯡꯂꯣꯝꯗꯗꯤ ꯄꯥꯛꯊꯣꯛ- ꯇ꯭ꯔꯦꯕ ꯑꯈꯣꯏꯅ ꯈꯥꯔꯒ ꯊꯝꯕꯅꯤꯅꯀꯣ ꯌꯨꯝ ꯃꯅꯤꯡꯔꯣꯝꯗ ꯑꯗꯨꯝ ꯆꯠꯂꯦ ꯃꯣꯏ ꯑꯗꯣ ꯎꯝ ꯀꯩꯅꯣꯁꯨ ꯇꯧꯕ ꯌꯥꯏꯗꯅ ꯍꯥꯏ- ꯗꯤ ꯉꯅꯨꯒꯨꯝꯕ ꯃꯣꯠꯂꯦ ꯍꯥꯏꯔꯁꯨ ꯎꯝ ꯑꯇꯣꯞꯄ ꯀꯩꯔꯥ ꯑꯩꯅ ꯍꯧꯖꯤꯛ ꯃꯃꯤꯡ ꯀꯥꯎꯈ꯭ꯔꯦ ꯌꯦꯟ ꯌꯦꯟꯁꯨ ꯅꯠꯇꯦꯀꯣ ꯃꯆꯥ ꯑꯃ ꯃꯔꯨꯝ ꯌꯥꯝ ꯊꯣꯛꯑꯦ ꯍꯥꯏꯕꯅꯦ
ꯑꯩꯅ ꯃꯃꯤꯡꯗꯣ ꯀꯥꯎꯈ꯭ꯔꯦ ꯄꯤꯇ꯭ꯔꯨ ꯄꯤꯇ꯭ꯔꯨ ꯄꯤꯛꯑꯦ ꯍꯥꯏꯌꯦꯕ ꯗꯣ ꯃꯒꯤ ꯃꯔꯨꯝꯗꯣ ꯑꯥ ꯃꯤ ꯑꯅꯥꯕꯁꯤꯡꯅꯁꯨ ꯍꯛꯆꯥꯡꯉꯤ ꯐꯥꯏ ꯍꯥꯏꯅ ꯌꯥꯝ ꯆꯥꯏ ꯍꯥꯏꯌꯦ ꯃꯤꯅ ꯑꯗꯨꯝ ꯍꯥꯏꯅꯩꯀꯣ ꯑꯗꯣ ꯍꯣꯏ ꯍꯣꯏ ꯂꯩꯗꯣꯏꯅꯦ ꯍꯥꯏꯌꯦ
ꯎꯝ
ꯕꯖꯥꯔꯗ ꯂꯩꯌꯦ ꯍꯥꯏꯌꯦ
ꯅꯪ ꯃꯃꯤꯡꯗꯣ ꯊꯥꯔꯛꯑꯣꯀꯣ
ꯍꯣꯏ ꯑꯩ ꯅꯤꯡꯁꯤꯡꯕ ꯀꯥꯟꯗ ꯍꯥꯏ ꯑꯩꯒꯤ ꯍꯪꯕꯅꯦꯗ ꯑꯗꯨꯝ ꯍꯧꯖꯤꯛ ꯋꯥꯔꯤ ꯊꯣꯛꯀꯥꯟꯗ ꯀꯥꯎꯈꯤꯕꯗꯣ ꯌꯦꯟꯕꯥ ꯑꯗꯨꯒꯤ ꯌꯦꯟ ꯃꯆꯥꯗꯨꯗꯤ ꯄꯤꯛꯄꯅꯦ ꯄꯤꯛꯔꯒ ꯃꯔꯨꯝꯗꯤ ꯐꯖꯅ ꯀꯩꯅꯣ ꯇꯧꯋꯦ ꯍꯥꯏꯌꯦ ꯑꯗꯨꯝ ꯃꯔꯨꯝꯗꯨꯁꯨ ꯃꯆꯥ ꯃꯆꯥꯅꯤ ꯍꯥꯏꯌꯦ ꯑꯗꯣ ꯑꯈꯣꯏ ꯑ ꯑꯥ ꯃꯊꯛꯇ ꯄꯥꯏꯕ ꯎꯆꯦꯛꯁꯤꯡꯗꯣ ꯃꯣꯏꯒꯤ ꯃꯔꯨꯝꯗꯣ ꯈꯔ ꯃꯥꯟꯕꯅꯦ ꯃꯥꯒꯤꯗꯣ ꯑꯗꯨ ꯑꯗꯨꯒꯨꯝꯕꯗꯨꯗꯤ ꯑ ꯃꯌꯨꯝ ꯁꯦꯝꯕꯤꯔꯒꯀꯣ ꯃꯌꯨꯝꯒꯤ ꯃꯅꯨꯡꯗꯨꯗ ꯑꯗꯨꯝ ꯊꯝꯔꯒꯀꯣ
ꯎꯝ
ꯇꯧꯕ ꯌꯥꯏꯗꯅ ꯑꯗꯣ ꯀꯩꯅꯣꯁꯨ ꯇꯧꯋꯣꯗꯅ ꯑ ꯅꯪꯅ ꯂꯧꯒꯨꯝꯕꯗꯣ ꯆꯠꯅꯤꯡꯗꯦ ꯍꯥꯏꯔꯗꯤ ꯍꯧꯖꯤꯛ ꯍꯩꯁꯨ ꯖꯥꯠ ꯖꯥꯠ ꯊꯣꯛꯑꯦꯗꯅ ꯅꯣꯏ ꯅꯣꯏꯒꯤ ꯃꯐꯝꯗ ꯆꯥꯅꯕ ꯍꯩ ꯑꯃꯗꯣ ꯈꯔ ꯍꯩ ꯈꯔ ꯐꯖꯕ ꯈꯣꯏꯗꯣ ꯑꯗꯨꯝ ꯊꯥꯎꯑꯣꯗꯅ
ꯑꯣ
ꯍꯩꯒꯨꯝꯕꯁꯤꯁꯨ ꯑꯩꯈꯣꯏꯁꯨ ꯆꯥꯕ ꯌꯥꯏꯌꯦ ꯑꯃꯨꯛꯀ ꯌꯣꯟꯕꯁꯨ ꯌꯥꯏꯗꯅ
ꯎꯝ
ꯑꯗꯨꯒꯨꯝꯕꯁꯨ ꯇꯧꯋꯣꯅ ꯍꯥꯏꯗꯤ ꯑ ꯂꯥꯞꯅ ꯂꯧꯀꯨꯝꯕꯗꯨꯁꯨ ꯋꯥꯏꯗꯅ ꯍꯩꯒꯨꯝꯕꯗꯨꯗꯤ ꯐꯖꯅ ꯊꯥꯕꯤꯔꯗꯤ ꯃꯍꯩ ꯂꯧꯕ ꯃꯇꯝꯗꯗꯤ ꯑꯗꯨꯝ ꯑꯁꯦꯡꯕ ꯈꯣꯠꯄ ꯈꯛꯇꯪ ꯑꯣꯏꯔꯅꯤꯗꯅ ꯑꯃꯔꯛ ꯊꯥꯈ꯭ꯔꯗꯤ
ꯂꯧꯒꯤ ꯋꯥꯔꯤ ꯉꯥꯛꯇꯅꯤꯍꯦ ꯉꯁꯤꯁꯦ ꯂꯧ ꯁꯨꯕꯒ ꯂꯧ ꯁꯨꯕꯅ ꯇꯟꯕꯒ
ꯑꯩꯗꯤ ꯍꯩꯒꯨꯝꯕ ꯊꯥꯕꯗꯣ ꯌꯥꯝ ꯄꯥꯝꯃꯦ ꯑꯈꯣꯏꯗꯤ ꯑ ꯀꯔꯤ ꯃꯇꯝꯔ ꯅꯍꯥꯟꯒꯤ ꯑꯩꯈꯣꯏ ꯌꯥꯝ ꯂꯥꯏꯅꯥ ꯌꯥꯝ ꯊꯣꯛꯔꯒ ꯃꯤ ꯆꯠꯅꯗ꯭ꯔꯒ ꯊꯣꯛꯅꯗ꯭ꯔꯒ ꯇꯧꯋꯤꯗꯅ ꯑꯗꯨꯃꯠ ꯇꯝꯗ ꯑꯩꯈꯣꯏꯁꯨ ꯌꯨꯝꯗ ꯂꯥꯛꯈ꯭ꯔꯦꯕ ꯂꯥꯏꯔꯤꯛ ꯇꯝꯕꯁꯨ ꯌꯥꯗ꯭ꯔꯕꯅꯤꯅꯀꯣ ꯑꯗꯣ ꯑ ꯊꯤꯡꯊꯣꯛꯄꯤ ꯈꯪꯉꯦꯀꯣ ꯃꯅꯝ ꯅꯝꯊꯤꯕꯗꯣ
ꯑꯣ
ꯃꯅꯝ ꯅꯝꯊꯤꯕ ꯑꯩꯈꯣꯏ ꯆꯤꯡꯗ ꯌꯥꯝ ꯂꯩꯕꯗꯣ ꯑꯗꯣ ꯑꯩꯈꯣꯏ ꯑ ꯆꯠꯂꯒꯀꯣ
ꯎꯝ
ꯌꯥꯝ ꯊꯥꯕꯅꯦ ꯑꯗꯣ ꯂꯧꯒꯨꯝꯕ ꯆꯠꯄ ꯃꯇꯝꯗꯀꯣ ꯑꯔꯥ ꯀꯩꯅꯣꯗ ꯎꯒꯤ ꯃꯔꯛꯀꯨꯝꯕꯗ ꯑꯗꯨꯝ ꯍꯧꯋꯦ ꯈꯔ ꯈꯔ ꯂꯩꯌꯦꯕ ꯑꯁ ꯅꯣꯡ ꯆꯨꯕ ꯃꯇꯝꯗꯀꯣ ꯑꯗꯨꯒꯤ ꯄꯥꯝꯕꯤ ꯃꯆꯥ ꯃꯆꯥꯗꯣ ꯊꯤꯕ ꯆꯠꯂꯦꯕ ꯊꯤꯔꯒ ꯑꯩꯈꯣꯏꯒꯤ ꯍꯤꯡꯒꯣꯜꯗ ꯊꯥꯕꯤꯕ ꯑꯥ ꯍꯧꯖꯤꯛꯀꯥꯟꯗꯤ ꯑꯗꯣ ꯍꯦꯛꯔꯒ ꯌꯣꯟꯈ꯭ꯔꯦꯕ ꯍꯧꯈ꯭ꯔꯕꯅꯤꯅ ꯎꯝ ꯑꯩꯈꯣꯏꯅ ꯑꯗꯨ ꯃꯇꯝꯗꯀꯣ ꯄꯥꯟꯕꯤꯗꯣ ꯆꯥ ꯆꯥꯝꯃꯗꯤ ꯁꯨꯗꯦ ꯑꯗꯣ ꯈꯔꯗꯤ ꯌꯥꯡꯈꯩ ꯍꯦꯜꯂꯦꯗ ꯀꯌꯥꯔ ꯌꯥꯝꯈ꯭ꯔꯦ ꯆꯥꯝꯃꯗꯤ ꯁꯨꯗ꯭ꯔꯦꯀꯣ ꯑꯗꯨ ꯊꯥꯕꯤ ꯑꯗꯣ ꯎꯝ ꯈꯔꯗꯤ ꯑꯗꯨꯝ ꯑꯝ ꯇꯔꯨꯛ ꯇꯔꯦꯠꯒꯨꯝꯕꯗꯤ ꯑꯗꯨꯝ ꯁꯤꯌꯦꯕ ꯑꯗꯨ ꯑꯣꯏꯔꯁꯨ ꯑꯌꯥꯝꯕꯗꯣ ꯍꯧꯕꯅꯤꯅꯀꯣ ꯍꯧꯖꯤꯛꯇꯤ ꯑꯗꯨꯒꯨꯝꯕꯗꯣ ꯍꯦꯛꯔꯑꯒ ꯌꯣꯟꯕꯁꯨ ꯍꯧꯈ꯭ꯔꯦꯕ
ꯑꯣ ꯑꯣ
ꯑꯁ ꯅꯪꯁꯦ ꯊꯕꯛ ꯌꯥꯝ ꯀꯟꯕ ꯅꯨꯄꯤ ꯑꯣꯏꯔꯝꯃꯦꯍꯦ ꯑꯗꯨꯒꯤꯅꯤꯅꯦ ꯑꯔꯤ ꯑꯁ ꯑꯗꯨꯒꯤꯅꯤꯅꯦ ꯅꯨꯄꯥ ꯀꯣꯏꯗꯕꯗꯣ ꯅꯪ
ꯑꯗꯨꯅꯦ ꯀꯃꯥꯏ ꯇꯧꯔꯗꯤ ꯑꯩꯁꯦ ꯄꯩꯁꯥ ꯄꯥꯏꯒꯗ꯭ꯔꯥ ꯑꯥꯏꯁ
ꯅꯪꯁꯦ ꯊꯕꯛ ꯀꯟꯃꯟꯕꯒꯤꯅꯤꯅꯦ ꯅꯨꯄꯥ ꯐꯪꯗꯕꯗꯣ
ꯑꯗꯣ ꯎꯝ ꯅꯨꯄꯥ ꯃꯇꯟ ꯇꯟꯕ ꯈꯣꯏꯗꯣ ꯑꯗꯨꯁꯨ ꯑꯩ ꯍꯩꯅꯗꯦꯕ ꯑꯗꯣ ꯅꯨꯞ ꯄꯤ ꯈꯣꯏꯅꯁꯨ ꯁꯨꯛ ꯋꯥꯅ ꯁꯔꯤꯉꯩꯗ ꯅꯨꯄꯥꯅ ꯐꯝꯕ ꯀꯥꯗꯨꯗꯤꯀꯣ ꯌꯦꯡꯅꯤꯡꯗ꯭ꯔꯦꯕ
ꯑꯁꯦꯡꯕꯗꯤ ꯅꯨꯄꯤꯗꯤ ꯌꯨꯝꯒꯤ ꯊꯕꯛ ꯏꯪꯈꯥꯡ ꯌꯥꯝꯅꯤ ꯑꯉꯥꯡꯒꯤ ꯁꯦꯕꯥ ꯇꯧꯔꯅꯤꯀꯣ ꯅꯨꯄꯤꯗꯤ ꯂꯧꯒꯨꯝꯕ ꯆꯠꯅꯕ ꯃꯇꯝ ꯂꯩꯇꯕꯅꯦꯕ ꯑꯗꯣ
ꯅꯨꯄꯥꯅ ꯁꯨꯔꯛ ꯄꯅ ꯎꯝ ꯍꯤꯡꯕꯅꯤꯗ ꯅꯨꯄꯤꯅ ꯑꯩꯈꯣꯏꯗꯤ ꯀꯗꯥꯏꯗꯒꯤ
ꯑꯗꯣ ꯅꯨꯄꯤꯒꯤꯗꯤ ꯌꯥꯝ ꯂꯩꯌꯦꯀꯣ ꯊꯕꯛ ꯌꯨꯝꯒꯤꯀꯣ ꯊꯕꯛ ꯏꯪꯈꯥꯡ ꯌꯥꯝ ꯂꯩꯌꯦꯕ ꯑꯗꯣ ꯂꯧꯁꯨ ꯎꯝ ꯑꯗꯨꯅꯦ
ꯃꯆꯥ ꯃꯁꯨ ꯏꯟ ꯑꯩ ꯏꯃꯨꯡ ꯂꯣꯏꯁꯟꯕꯗ ꯃꯇꯝ ꯈꯪꯍꯧꯗꯦꯗ
ꯑꯗꯨꯅꯦ ꯇꯧꯕꯅꯦ ꯇꯧꯕꯅꯦ ꯑꯉꯥꯡꯗꯨꯅ ꯈꯔ ꯅꯤꯡꯉꯥꯏ ꯐꯥꯔꯗꯤ ꯐꯥꯕꯀꯣ ꯑꯁ ꯑꯃꯨꯛꯀ ꯅꯤꯡꯉꯥꯏ ꯇꯧꯔꯗꯤ ꯑꯩꯗꯤꯀꯣ ꯃꯧꯁꯤꯡꯗꯣ ꯌꯥꯝ ꯅꯨꯡꯁꯤꯌꯦ
ꯅꯪꯁꯨ ꯃꯧ ꯑꯣꯏꯔꯀꯥꯟꯗ ꯈꯪꯅꯤ
ꯑꯗꯣ ꯑꯩꯗꯤ ꯑꯁ ꯇꯜꯂꯦ ꯀꯤꯌꯦ
ꯅꯪ ꯅꯨꯄꯥ ꯑꯐꯕ ꯐꯪꯂꯗꯤ ꯅꯨꯡꯉꯥꯏꯅꯤꯗ ꯑꯩꯗꯤ ꯅꯨꯄꯥ ꯎꯝ ꯑꯐꯕ ꯐꯪꯉꯦ ꯌꯥꯝ ꯅꯨꯡꯉꯥꯏꯌꯦ
ꯑꯗꯨꯗꯤ ꯅꯪ ꯀꯔꯤꯅꯣ ꯊꯕꯛ ꯁꯨꯗ꯭ꯔꯁꯨ ꯌꯥꯏꯌꯦ ꯑꯉꯥꯡ ꯑꯅꯤꯗꯨ ꯇꯨꯝ ꯁꯦꯟꯅꯔꯒ ꯂꯩꯌꯣ ꯃꯤ ꯑꯣꯏꯅꯕ ꯐꯖꯅ
ꯑꯩꯅ ꯀꯣꯏꯆꯠ ꯆꯠꯅꯤꯡꯕꯗꯣ ꯌꯨꯝꯗꯒ ꯂꯩꯅꯤꯡꯗꯕꯗꯣ꯫
ꯑꯗꯨ ꯑꯣꯏꯔꯗꯤ ꯀꯣꯏꯕ ꯄꯨꯕꯤꯌꯣ ꯑꯗꯨꯃꯥꯏꯅ ꯍꯥꯏꯌꯣ꯫ ꯑꯗꯣ ꯂꯩꯒꯨꯝꯕ ꯊꯥꯔꯣꯗꯅ꯫
ꯂꯩꯒꯤ ꯊꯕꯛꯁꯨ ꯇꯟꯕ ꯄꯥꯝꯗꯤ ꯄꯥꯝꯕ꯫ ꯐꯖꯗꯤꯖꯕ ꯄꯥꯝꯗꯤ ꯄꯥꯝꯕ ꯇꯟꯗꯤ ꯇꯟꯕꯥ꯫